ꯍꯜꯂꯣ
ꯇꯥꯔꯕ꯭ꯔ
ꯑꯣ ꯇꯥꯏꯌꯦ
ꯗ ꯍꯧꯗꯤ
ꯏꯧꯒ
ꯑꯗꯨꯝ ꯄꯣꯊꯥꯔꯤꯌꯦ ꯅꯪꯗꯤ
ꯑꯩꯁꯨꯣ ꯑꯩꯁꯨ ꯎ ꯂꯩꯌꯦꯦ ꯊꯕꯛ ꯃꯐꯝꯗ ꯐ
ꯑꯣ ꯊꯕꯛ ꯇꯧꯕ꯭ꯔꯣ
ꯊꯕꯛ ꯎꯝ ꯄ꯭ꯔꯗꯥ ꯇꯧꯕꯀꯣꯕꯤꯌꯨ
ꯑ ꯄꯨꯡ ꯀꯌꯥꯗ ꯍꯜꯂꯛꯀꯅꯤ ꯄꯨꯡ ꯀꯌꯥꯗ ꯌꯨꯝ ꯍꯜꯂꯛꯀꯅꯤ
ꯃꯄꯨꯡꯁꯤ ꯁꯤꯛꯁ ꯇꯥꯗ꯭ꯔꯤꯅꯦ ꯁꯤꯛꯁ ꯑꯗꯨꯋꯥꯏꯗ ꯍꯒꯅꯤ
ꯑꯣ
ꯎ ꯅꯅꯤꯉꯝꯗ ꯂꯩꯕ꯭ꯔꯣ
ꯑꯩꯗꯤ ꯌꯨꯝꯗ ꯂꯩꯌꯦꯗ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
ꯑꯩꯈꯣꯏꯁꯨ ꯌꯨꯝꯗ ꯊꯕꯛ ꯇꯧꯔꯒ ꯂꯩꯕꯅꯦ꯫
ꯑꯣ ꯌꯨꯝꯗ ꯊꯕꯛ ꯇꯧꯕ꯫
ꯌꯨꯝꯗ ꯑꯗꯨꯝ ꯅꯣꯡ ꯅꯣꯡꯒꯤ ꯊꯕꯛ ꯍꯥꯏꯗꯤ꯫ ꯑꯩꯈꯣꯏꯒꯤ ꯊꯕꯛ ꯃꯁꯥ ꯃꯁꯥꯒꯤ ꯊꯕꯛ ꯌꯥꯝ ꯂꯩꯗꯅ꯫
ꯑꯣ ꯌꯥꯝ ꯐꯩꯌꯦ ꯌꯥꯝ ꯐꯩꯌꯦ ꯍꯣꯠꯅꯕꯤꯌꯨ ꯍꯣꯠꯅꯕꯤꯌꯨ꯫
ꯌꯨꯝꯗ ꯑꯗꯨꯝ ꯐ꯭ꯔꯤꯗ ꯂꯩꯕ ꯅꯠꯇꯦꯗ꯫
ꯑꯣ ꯍ
ꯊꯕꯛ ꯌꯥꯝ ꯐꯩꯀꯣ ꯅꯪꯗꯤ
ꯑꯁ ꯎꯄꯥꯏ ꯇꯧꯅꯦꯗꯒꯗꯥ ꯍꯥꯏꯩꯅ ꯐ ꯄꯁꯥ ꯇꯥꯔꯗꯗꯤ ꯌꯥꯗꯅꯦ ꯅꯍꯟꯗ ꯀꯥꯟꯙꯗꯨ ꯀꯅꯤꯅꯦ ꯄꯤꯁꯥꯅ ꯃꯥꯡꯗ ꯍꯥꯡꯉꯤꯅꯦꯍ ꯌꯥꯗ꯭ꯔꯦ ꯃꯇꯝ ꯁꯤꯖꯤꯟꯅꯔ ꯈꯪꯗ꯭ꯔꯦ
ꯆꯨꯝꯃꯤꯅꯦ ꯅꯪ ꯍꯥꯏꯥꯏꯕꯗ
ꯎꯅ ꯄꯔ ꯇꯦ
ꯄꯩꯁꯥ ꯌꯥꯎꯗꯅ ꯍꯤꯡꯕ ꯌꯥꯗ꯭ꯔꯦ꯫
ꯑꯗꯨꯅꯦ ꯄꯩꯁꯥꯅ ꯄꯨꯝꯅꯃꯛ꯫ ꯃꯥꯏ ꯊ ꯃꯥꯡ ꯊꯥꯡꯈ꯭ꯔꯦꯕ ꯄꯩꯁꯥꯅ꯫
ꯎꯝ ꯅꯨꯄꯤ ꯅꯨꯄꯥ ꯀꯨꯏꯅꯁꯨ ꯄꯩꯁꯥ ꯌꯥꯎꯗ꯭ꯔꯗꯤ ꯌꯥꯗ꯭ꯔꯦ ꯍꯧꯖꯤꯛꯀꯥꯟꯗꯤ ꯅꯠꯇ꯭ꯔ꯫ ꯄꯩꯁꯥ ꯄꯩꯁꯥ ꯄꯥꯏꯗꯕ ꯅꯨꯄꯥꯕꯨ ꯅꯨꯄꯤꯅꯁꯨ ꯄꯥꯝꯕꯤꯗ꯭ꯔꯦꯕ ꯁꯛ ꯐꯖꯔꯁꯨ꯫
ꯃꯁꯛ ꯑꯁꯤꯒ ꯑꯗꯨꯕꯨꯗꯤ ꯃꯥ ꯃꯒꯤ ꯑꯄꯥꯝꯕꯅꯤꯗ ꯫
ꯈꯪꯗ꯭ꯔꯦꯅꯦ ꯁꯛ ꯁꯛ꯫ ꯁꯛ ꯐꯖꯔꯁꯨ ꯄꯩꯁꯥ ꯄꯥꯏꯗꯝꯅꯤꯅ ꯅꯨꯄꯤꯅ ꯄꯥꯝꯕꯤꯗ꯭ꯔꯦ꯫ ꯑꯩꯕꯨꯗꯤ ꯀꯩꯗꯧꯔꯦ꯫
ꯃꯥ ꯃꯥ ꯑꯄꯥꯝꯕꯅꯤꯗ꯫
ꯅꯪꯗꯤ ꯄꯥꯝꯒꯗ꯭ꯔꯣ ꯄꯩꯁꯥ ꯄꯥꯏꯗꯕ ꯅꯨꯄꯥ꯫
ꯄꯩꯁꯥ ꯄꯥꯏꯕ ꯑꯩꯗꯤ ꯑꯩꯒꯤ ꯑꯣꯏꯅꯗꯤ ꯑꯩꯗꯤ ꯑꯗꯨ꯫ ꯃꯤꯗꯜꯗ ꯂꯩꯕꯅꯤꯅꯦ ꯑꯩꯕꯨꯗꯤ ꯄꯩꯁꯥ ꯄꯥꯝ ꯌꯥꯝ ꯄꯥꯏꯕꯗꯣ ꯏꯅꯥꯛ ꯈꯨꯕꯗ ꯑꯩꯗꯤ꯫ ꯏꯀꯥꯏꯌꯦ ꯂꯝꯕꯥ ꯇꯧ ꯅꯨꯡꯉꯥꯏꯀꯣ ꯑꯩꯗꯤ ꯏꯀꯥꯏꯌꯦ꯫
ꯏꯁ꯫
ꯑꯩ ꯑꯩꯒꯤ ꯑꯗꯨꯝ ꯆꯥꯡ ꯑꯩꯒꯤ ꯆꯥꯡ ꯑꯃꯠꯇ ꯑꯗꯨꯝ ꯄꯥꯝꯃꯦ ꯑꯩꯗꯤ꯫ ꯄꯥꯏꯁꯨ ꯄꯥꯏꯗꯕ ꯈꯤꯇꯪꯁꯨ ꯑꯗꯨꯝ ꯌꯥꯕꯀꯣ ꯆꯥꯅꯕ ꯊꯛꯅꯕ ꯂꯩꯔꯗꯤ ꯌꯥꯔꯦ꯫ ꯄꯩꯁꯥ ꯄꯨꯗꯤ ꯇꯥꯜꯂꯒ ꯑꯗꯨꯝ ꯎꯝ ꯂꯩꯒꯅꯤꯗꯅ꯫ ꯑꯗꯨꯒꯤꯅꯤꯗ ꯑꯩꯗꯤ ꯏꯅꯥꯈꯣ ꯄꯈꯪ ꯁꯨꯡꯀꯣꯏ ꯀꯣꯏꯅꯤꯡꯗꯦ ꯑꯩꯗꯤ ꯏꯀꯥꯏꯌꯦ꯫
ꯂꯣꯏꯔꯦ ꯑꯗꯨꯗꯤ ꯑꯩꯗꯤ꯫
ꯏꯀꯥꯏꯌꯦ ꯑꯩꯗꯤ꯫
ꯑꯩꯗꯤ ꯄꯩꯁꯥ ꯄꯥꯏꯅꯤꯡꯉꯥꯏ ꯍꯣꯠꯅꯔꯒ ꯂꯩꯕꯅꯤꯅꯦ ꯑꯁꯦꯡꯕꯗꯤ꯫
ꯑꯗꯨꯗꯤ ꯑꯩꯈꯣꯏ ꯆꯥꯟꯅꯔꯣꯏ ꯑꯩꯈꯣꯏ ꯏꯕꯅꯤ꯫
ꯑꯗꯨꯅꯤ ꯆꯥꯅꯔ ꯔꯣꯏꯅꯦ ꯑꯗꯨꯗꯤ ꯏꯕꯅꯤ꯫
ꯍꯣꯏ ꯑꯗꯨꯅꯦ ꯅꯪ ꯍꯣꯏ ꯅꯪꯁꯨ ꯄꯩꯁꯥ ꯄꯥꯏꯕ ꯅꯨꯄꯤ ꯑꯃ ꯊꯤꯔꯣ ꯑꯗꯨꯗꯤ꯫
ꯀꯔꯤ ꯏꯟꯁꯥꯡ ꯆꯥꯔꯒꯦ ꯑꯌꯨꯛꯇꯤ꯫
ꯑꯌꯨꯛꯇꯤ ꯀꯩꯅꯣ ꯀꯥꯡꯁꯣꯏ ꯆꯥꯏꯗ ꯑꯩꯈꯣꯏꯗꯤ ꯅꯪꯗꯤ꯫
ꯑ ꯑꯩꯗꯤ ꯑ꯫ ꯆꯥꯛ ꯆꯥꯛꯀ ꯌꯦꯔꯨꯝꯒ ꯉꯧꯔꯒ ꯆꯥꯌꯦ ꯑꯩꯗꯤ꯫
ꯋꯥ ꯍꯥꯎꯒꯅꯤꯅꯦ꯫
ꯍꯥꯎꯗ꯭ꯔꯁꯨ ꯑꯗꯨꯝ ꯆꯥꯔꯤꯅꯦ ꯊꯕꯛ ꯇꯧꯕꯅꯤꯅ꯫ ꯑꯧ ꯏꯇꯣꯝꯇ ꯂꯩꯌꯦ ꯑꯗꯨꯒꯤ꯫
ꯑꯁ ꯑꯗꯨꯗꯤ ꯋꯥꯔꯅꯤ꯫
ꯆꯥꯅꯤꯡꯉꯒ ꯆ ꯆꯥꯅꯤꯡꯗ꯭ꯔꯒ ꯇꯣ ꯏꯇꯣꯝꯅ ꯂꯩꯕꯅꯤꯅꯀꯣ ꯆꯥꯅꯤꯡꯕ ꯍꯥꯎꯒꯦꯦ ꯂꯥꯃꯗꯤ ꯐꯖꯅ ꯊꯣꯡꯉ ꯆꯥꯔꯅꯤ ꯂꯥꯗꯗꯤ ꯁ ꯆ ꯆꯥꯔ
ꯍꯛꯆꯥꯡ ꯁꯣꯛ ꯀꯅꯤꯀꯣ ꯐꯖꯅ ꯆꯥꯕꯤꯌꯣ ꯆꯥꯛ ꯏꯟꯁꯥꯡꯗꯣ
ꯏꯁꯥ ꯌꯥꯝ ꯐꯕꯅꯤꯗ
ꯑꯁ ꯌꯥꯝ ꯅꯨꯡꯉꯥꯏꯒꯅꯤ ꯑꯗꯨꯗꯤ ꯌꯥꯝ ꯐꯩꯌꯦꯀꯣ ꯁꯥ ꯐꯕ ꯐꯥꯕꯅꯦ꯫ ꯍꯥꯛꯆꯥꯡ ꯐ
ꯎ ꯈꯪꯗꯦ ꯑꯩꯒꯤ ꯑꯣꯏꯅꯗꯤ ꯌꯥꯏ ꯍꯥꯏꯕꯗꯤꯀꯣ ꯑꯗꯨ ꯃꯤ ꯑꯇꯩꯒꯤꯗꯤ ꯅꯪꯗꯤ ꯀꯪꯉꯦ ꯀꯪꯉꯦ ꯍꯥꯏꯌꯦ ꯑꯗꯣ ꯑꯩꯒꯤꯗꯤ ꯑꯣꯏꯅꯗꯤ ꯌꯥꯝ ꯐꯩꯌꯦ ꯍꯥꯏꯕꯅꯤꯗ꯫
ꯑꯗꯣ ꯅꯨꯄꯤꯗꯤ ꯅꯣꯏ ꯃꯜꯂꯁꯨ ꯑꯃꯨꯛ ꯐꯖꯠꯇꯕꯅꯦꯕ ꯂꯩꯁꯥꯕꯤ ꯃꯥꯟꯗꯕꯅꯦꯕ꯫
ꯅꯨꯄꯤꯅ ꯈꯔ ꯎꯝ ꯅꯣꯏꯕꯗꯤ ꯐꯖꯩ ꯅꯨꯄꯤꯅ ꯅꯣꯏꯕꯗꯤ ꯐꯖꯩ ꯅꯨꯄꯥꯅ ꯅꯣꯏꯕꯁꯤꯅꯦ꯫ ꯀꯠꯇ ꯍꯥꯏ
ꯅꯠꯇꯗ ꯅꯨꯄꯤꯅ ꯅꯣꯏꯕꯨꯗꯤ ꯃꯧ ꯃꯥꯟꯕꯅꯤꯍꯦ ꯅꯪꯁꯨ ꯀꯩꯅꯣꯅꯦ
ꯑꯗꯨ ꯑꯣꯏꯔꯁꯨ ꯃꯁꯛꯇꯣ ꯐꯖꯔꯗꯤ ꯑꯣꯏꯔꯗꯤ ꯑꯗꯨꯝ ꯐꯖꯩꯗꯅ ꯑꯁ ꯌꯥꯝ ꯇꯥꯏꯔꯦ ꯄꯥꯔꯗꯤ ꯌꯥꯗꯔꯦ ꯅꯣꯏꯔꯗꯤ ꯃꯄꯥ ꯑꯣꯏꯔꯣ ꯍꯥꯏꯔꯒꯥ ꯃꯕꯣꯛ ꯃꯕꯦꯛꯁꯦ ꯊꯣꯛ ꯌꯨꯝ ꯄꯟꯗ꯭ꯔꯦ ꯑꯗꯨꯒ ꯄꯨꯛ ꯊꯣꯛꯄꯗꯤ ꯊꯣꯛꯄꯗꯤ
ꯄꯨꯛꯊꯣꯛꯄ ꯅꯨꯄꯥꯁꯦ ꯄꯥꯝꯗꯕꯅꯦꯕ ꯅꯪꯅ
ꯑꯁ ꯇꯟꯂꯦꯗ ꯍꯣꯏ ꯑꯃꯔꯣꯝꯗꯗꯤ ꯍꯥꯏꯗꯤ ꯃꯄꯥ ꯑꯣꯏꯔꯀꯥꯟꯗꯗꯤ ꯀꯩꯁꯨ ꯀꯥꯏꯗꯦꯗꯅ ꯑꯇꯣꯞꯄ ꯄꯥꯈꯪ ꯑꯣꯏ ꯑꯣꯏꯅ ꯍꯧꯖꯤꯛꯇꯩ ꯄꯦꯊꯣꯛꯄ ꯍꯧꯕꯗꯤ ꯈꯔ ꯌꯦꯡꯕꯁꯦ ꯑꯩ ꯋꯥꯕ ꯍꯥꯏꯕ ꯇꯥꯏ
ꯎꯝ ꯑꯦ ꯑꯩꯗꯤ ꯊꯣꯛꯇꯦꯗ ꯑꯩꯗꯤ ꯄꯨꯔꯥ ꯄꯥꯈꯪ ꯔꯣꯅꯥꯜꯗꯣꯒꯤ ꯕꯣꯗꯤꯗꯣ ꯈꯪꯕ꯭ꯔꯥ ꯕꯣꯗꯤꯒ ꯆꯞ ꯃꯥꯟꯅꯩ ꯕꯣꯗꯤ
ꯑꯦ
ꯃꯁꯜ ꯅꯥꯛꯇꯅꯤ ꯑꯩꯈꯣꯏꯗꯤ
ꯌꯥꯏꯌꯦ ꯌꯥꯝ ꯐꯩꯌꯦ ꯑꯗꯨꯗꯤ ꯀꯪꯃꯜꯂꯁꯨ ꯐꯖꯗꯦꯗ
ꯔꯣꯅꯥꯜꯗꯣ ꯕꯣꯗꯤꯗꯣ ꯑꯗꯨꯒꯤ ꯕꯣꯗꯤ ꯅꯤ ꯑꯩꯗꯤ
ꯏꯁ
ꯎꯗ꯭ꯔꯤꯉꯩꯗꯒꯤ ꯅꯪ ꯍꯥꯏꯕꯁꯤꯒ ꯑꯩꯗꯤ ꯉꯥꯎꯔꯦ
ꯅꯠꯇ꯭ꯔꯒ ꯀꯣꯂꯦꯖ ꯀꯥꯕ ꯂꯣꯏꯔꯕ꯭ꯔꯣ ꯀꯩ ꯍꯣꯠꯅꯔꯤꯒꯦ ꯅꯪꯗꯤ
ꯑꯩꯈꯣꯏꯗꯤ ꯂꯥꯏꯔꯤꯛ ꯇꯝꯕ ꯂꯣꯏꯈ꯭ꯔꯦ ꯀꯨꯏꯔꯦꯗ ꯂꯥꯏꯔꯤꯛ ꯇꯝꯕ ꯂꯣꯏꯕ
ꯑꯗꯨꯗꯤ ꯑꯩꯈꯣꯏ ꯕꯕꯥꯒꯨꯝꯕ ꯃꯔꯨꯞ ꯑꯣꯏꯔꯝꯗꯧ ꯃꯥꯜꯂꯦ ꯅꯪ ꯅꯠꯇ꯭ꯔ
ꯑꯩꯈꯣꯏ ꯕꯕꯥꯒꯤ ꯃꯔꯨꯞꯇꯪ ꯃꯔꯨꯞꯀꯨꯝꯕ ꯍꯥꯏꯒꯗ꯭ꯔꯥ ꯅꯣꯏ ꯕꯕꯥꯗꯒꯤ ꯈꯤꯇꯪ ꯑꯉꯥꯡ ꯑꯉꯥꯡ ꯍꯥꯏꯒꯗ꯭ꯔꯥ ꯑꯗꯨ ꯑꯗꯨꯒꯤ ꯂꯦꯡꯀꯥꯅꯤꯗ
ꯑꯣ
ꯎꯝ
ꯌꯥꯝ ꯐꯩꯌꯦ ꯌꯥꯝ ꯐꯩꯌꯦ ꯑꯗꯨꯗꯤ
ꯅꯪꯗꯤ
ꯑꯩꯗꯤ ꯁꯦꯀꯦꯟ ꯁꯦꯝ ꯈꯛꯇ ꯉꯥꯏꯔꯤꯌꯦ ꯀꯣꯂꯦꯖ
ꯑꯦꯁ ꯑꯉꯥꯡꯅꯤꯅꯦ ꯑꯗꯨꯗꯤ ꯅꯪꯗꯤ
ꯆꯥ ꯒꯨꯝꯕꯅꯦ ꯅꯆꯥ ꯅꯁꯨ ꯒꯨꯝꯕꯅꯦ
ꯌꯥꯝ ꯐꯖꯔꯝꯃꯥꯅꯤ ꯑꯉꯥꯡ ꯑꯣꯏꯕꯒꯤ
ꯑꯁ ꯀꯗꯥꯏꯗ ꯐꯖꯕ꯭ꯔꯣ ꯃꯍꯥꯕꯥꯂꯤ ꯒꯤ ꯌꯣꯡꯗꯣ ꯃꯥꯜꯂꯦ
ꯄꯨꯡꯍꯥꯏ ꯍꯥꯏꯒꯅꯨ ꯑꯗꯨꯃꯥꯏꯅ ꯍꯥꯏ ꯍꯥꯏꯕꯥ ꯁꯤꯡꯁꯦ ꯐꯖꯕꯅꯦ ꯁꯛ ꯊꯤꯕ ꯅꯨꯄꯤ ꯑꯩꯗꯤ ꯁꯛ ꯊꯤꯌꯦ ꯍꯥꯏꯕꯁꯤꯡꯁꯦ ꯁꯛ ꯐꯖꯔꯝꯃꯦꯕ
ꯑꯗꯨꯕꯨ ꯑꯣꯟꯅꯔꯦ ꯅꯪꯒꯤꯗꯨꯗꯤ
ꯎꯝ ꯅꯪꯗꯤ ꯐꯖꯔꯝꯒꯗꯧ ꯃꯥꯜꯂꯦ
ꯐꯖꯗꯦ ꯐꯖꯗꯦ ꯁꯛ ꯐꯖꯔꯒ ꯀꯩ ꯀꯥꯟꯅꯅꯤꯒꯦ
ꯐꯖꯔꯗꯤ ꯏꯕꯥꯅꯤ ꯀꯣꯏꯅꯔꯁꯦꯅ
ꯀꯩꯅꯣ ꯀꯣꯏꯅꯕ ꯍꯧꯗ꯭ꯔꯤꯕꯣ
ꯑꯩꯀꯣ ꯅꯨꯄꯤ ꯐꯪꯗ꯭ꯔꯦ ꯅꯨꯄꯤ ꯐꯪꯗ꯭ꯔꯦ ꯄꯩꯁꯥ ꯄꯥꯏꯗꯕꯒꯤ ꯅꯪꯗꯤ ꯄꯩꯁꯥ ꯄꯥꯏꯗ꯭ꯔꯁꯨ ꯌꯥꯏ ꯍꯥꯏꯕꯅꯤꯅ
ꯑꯗꯨꯗꯤ ꯅꯪ ꯅꯪꯒꯤ ꯑꯥ ꯆꯍꯤꯁꯦ ꯊꯥꯔꯇꯤ ꯍꯦꯜꯂꯕꯔꯣ ꯀꯨꯟꯊ꯭ꯔꯥ ꯍꯦꯜꯂꯕꯔꯣ
ꯀꯨꯟꯊ꯭ꯔꯥꯗꯤ ꯍꯦꯟꯗ꯭ꯔꯤꯗ ꯅꯪꯁꯨ ꯍꯦꯟꯃꯟꯗ꯭ꯔꯣ ꯑꯗꯨꯗꯤ
ꯍ
ꯑꯩꯁꯨ ꯌꯥꯝ ꯑꯍꯟꯗꯤ ꯅꯠꯇꯦꯗ
ꯌꯥꯎꯔꯣ ꯍꯥꯏꯌꯨꯅꯦ
ꯇ꯭ꯋꯦꯟꯇꯤ ꯁꯚꯦꯟ
ꯑꯆꯥ
ꯌꯥꯝ ꯅꯧꯔꯤꯌꯦ ꯂꯥꯏꯔꯤꯛ ꯈꯔ ꯊꯨꯅ ꯇꯝꯕꯤꯒꯤ ꯂꯥꯏꯔꯤꯛ ꯌꯥꯝ ꯊꯨꯅ ꯂꯣꯏꯁꯤꯟꯕꯅꯤꯗ ꯑꯩꯈꯣꯏꯗꯤ
ꯍꯣꯏ ꯌꯥꯝ ꯍꯩꯌꯦ ꯂꯩꯔꯤꯛ ꯍꯩꯕꯅꯤꯅ ꯍꯥ ꯂꯥꯏꯔꯤꯛ ꯀꯥꯁꯦ ꯁꯠ ꯁꯠ ꯑꯥ
ꯎꯝ ꯂꯥꯏꯔꯤꯛ ꯍꯩꯕ꯭ꯔꯗꯤ ꯈꯪꯗ꯭ꯔꯦ ꯑꯗꯣ ꯏꯁꯥꯅ ꯏꯁꯥꯕꯨꯗꯤ ꯊꯥꯒꯠꯅꯤꯡꯗ꯭ꯔꯦꯕꯀꯣ ꯑꯗꯣ ꯃꯤꯅ ꯍꯥꯏꯕ ꯑꯗꯨꯗꯤ ꯀꯩꯁꯨ ꯀꯥꯏꯗꯦꯗ ꯏꯁꯥꯅ ꯏꯁꯥꯕꯨꯗꯤ ꯊꯥꯒꯠꯅꯤꯡꯗ꯭ꯔꯦ ꯍꯩꯕ꯭ꯔꯥ ꯍꯩꯇꯕ꯭ꯔꯥꯗꯤ ꯈꯪꯗ꯭ꯔꯦ ꯃꯤꯅ ꯑꯗꯨꯝ
ꯑꯣ ꯍꯩꯕꯒꯤ ꯑꯣꯏꯔꯝꯅꯦ ꯂꯥꯏꯔꯤꯛ ꯇꯝꯕꯁꯨ ꯉꯟꯕꯒꯤ ꯑꯣꯏꯔꯝꯅꯤꯀꯣ
ꯑꯥ ꯑꯩ ꯃꯥ ꯈꯔꯥ ꯑꯅꯤꯔꯛ ꯇꯧꯋꯦꯗ ꯃꯥꯁꯇꯔ ꯑꯅꯤꯔꯛ ꯇꯝꯕꯅꯦꯕꯀꯣ ꯁꯕꯖꯦꯛ
ꯑꯁ ꯑꯗꯨꯗꯤ
ꯑꯗꯨꯁꯨ ꯂꯣꯏꯁꯤꯟꯈ꯭ꯔꯦ
ꯗꯨꯗꯤ ꯍꯦꯛ ꯄꯨꯣꯛꯊꯣꯛꯄꯒ ꯉꯁꯤ ꯄꯣꯛꯑꯒ ꯍꯌꯦꯡꯁꯦ ꯅꯪ ꯀ꯭ꯂꯥꯁ ꯋꯥꯟ ꯆꯥꯂꯝꯗꯧ ꯃꯥꯜꯂꯦ
ꯑꯥ ꯑꯗꯨꯒꯤ ꯇꯥꯏꯞꯅꯤ
ꯑꯗꯨꯅꯦ
ꯑꯗꯣ ꯍꯧꯖꯤꯛ ꯎꯄꯥꯏ
ꯑꯁ ꯑꯩꯗꯤ ꯀꯗꯥꯏꯗꯩ ꯒ꯭ꯌꯥꯟ ꯇꯥꯔꯛꯄꯗꯒꯤ ꯑꯩꯗꯤ ꯁ꯭ꯀꯨꯜ ꯀꯥꯕ ꯍꯧꯕꯅꯤ ꯑꯩꯗꯤ ꯒ꯭ꯌꯥꯟ
ꯎꯝ ꯆꯤꯟꯒꯤ ꯃꯈꯣꯟꯗꯤ ꯑꯉꯥꯡ ꯃꯥꯟꯗꯦꯅꯦ ꯆꯍꯤ ꯀꯌꯥ ꯁꯨꯔꯒꯦ ꯅꯪ
ꯇꯧꯑꯣ ꯁꯦꯀꯦꯟ ꯁꯑꯦꯝ ꯑꯣꯏꯔꯗꯤ ꯀꯌꯥ ꯑꯣꯏꯔꯝꯒꯗꯕ ꯃꯥꯟꯒꯦ
ꯇ꯭ꯨꯋꯦꯟꯇꯤ ꯋꯥꯟ ꯇ꯭ꯋꯦꯟꯇꯤ ꯋꯥꯟ ꯍꯣꯏ
ꯑꯁ ꯆ ꯆꯥ ꯅꯍꯥꯟ ꯅꯍꯥꯟꯒ ꯇ ꯉꯥꯏꯔꯦ ꯇ꯭ꯋꯦꯟꯇꯤ ꯋꯥꯟ ꯁꯨꯕ ꯑꯩꯁꯨ
ꯑꯗꯨꯅꯤꯕ
ꯅꯪꯗꯤ ꯑꯗꯨꯗꯤ ꯂꯩꯁꯥꯕꯤ ꯇ꯭ꯋꯦꯟꯇꯤ ꯐꯣꯔꯒꯨꯝꯕ ꯁꯨꯔꯗꯤ ꯅꯁꯥꯛ ꯌꯥꯝ ꯐꯖꯔꯅꯤ ꯑꯃꯨꯛꯀ ꯍꯦꯟꯅ
ꯑꯣꯏ ꯍꯣ ꯍꯣꯏ ꯅꯪ ꯍꯦꯟꯅ ꯈꯥꯡꯉꯤꯗꯨꯅꯦ ꯅꯠꯇ꯭ꯔꯣ
ꯍꯣꯏ
ꯍꯧꯖꯤꯛ ꯃꯤꯗꯤ ꯆꯥꯎ ꯆꯥꯎꯔꯒ ꯃꯤꯆꯦ ꯑꯣꯏꯔꯒ ꯁꯨꯝ ꯁꯨꯝ ꯐꯖꯕꯁꯨ ꯍꯦꯟꯒꯠꯂꯦ ꯍꯥꯏꯔꯒ ꯑꯩꯅ ꯁꯨꯝ ꯁꯨꯝ ꯆꯥꯎꯔꯒ ꯀꯩ ꯀꯩꯅꯣ ꯌꯥꯝ ꯃꯥꯟꯁꯤꯜꯂꯛꯑꯦ
ꯐꯖꯩꯅꯤꯗ ꯅꯪꯁꯨ ꯁꯛ ꯐꯖꯥꯕꯒꯨꯝꯅꯤꯗ
ꯅꯪꯁꯨ ꯅꯈꯣꯟꯁꯨ ꯐꯖꯩꯌꯦ ꯁꯛꯁꯨ ꯐꯖꯔꯝꯗꯧ ꯃꯥꯜꯂꯦ ꯕꯣꯗꯤꯖꯨ ꯔꯣꯅꯥꯜ ꯅꯥꯜꯗꯣꯒꯤ ꯇꯥꯏꯞꯇꯅꯦ ꯑꯁ ꯂꯩꯔꯤꯛꯁꯨ ꯑ ꯇꯝꯕ ꯂꯣꯏꯈꯒꯔꯦ ꯍ ꯑꯣ
ꯏꯕꯥꯅꯤ ꯀꯣꯏꯅꯔꯁꯦ ꯆꯞ ꯆꯥꯅꯤ ꯄꯩꯁꯥ ꯄꯩꯁꯥ ꯍꯥꯏꯁꯤꯗ ꯁꯣꯏꯕꯁꯦ ꯄꯩꯁꯥ ꯑꯗꯨꯝ ꯄꯥꯏꯗꯕ ꯑꯗꯨꯒꯤ ꯑꯩꯁꯤ ꯄꯩꯁꯥ ꯄꯥꯏ ꯊꯕꯛ ꯐꯪꯗ꯭ꯔꯗꯤ ꯅꯨꯄꯤꯅ ꯄꯥꯝꯗꯦ ꯍꯥꯏꯕꯤꯔꯤꯁꯤ ꯊꯕꯛ ꯐꯪꯅꯤꯉꯥꯏ ꯍꯥꯏꯅ ꯑꯦꯛꯆꯝ ꯊꯥꯔꯒ ꯂꯩꯕ
ꯑꯣ
ꯌꯥꯔꯕ ꯅꯠꯇ꯭ꯔꯣ
ꯍꯦꯛꯇ ꯀꯣꯏꯅꯤ ꯐꯔꯒ ꯂꯣꯏꯔꯦ ꯀꯩꯅꯣ ꯅꯠꯇ꯭ꯔꯣ ꯅꯣꯏꯗꯤ ꯅꯆꯤꯟ ꯅꯅꯥꯎ ꯀꯌꯥꯔꯣ
ꯑꯩꯈꯣꯏꯗꯤ ꯃꯔꯤꯅꯤ ꯅꯨꯄꯥ ꯑꯍꯨꯝ ꯅꯨꯄꯤ ꯑꯃ
ꯑ
ꯅꯨꯄꯥ ꯑꯍꯨꯝ ꯅꯨꯄꯤ ꯑꯃ
ꯄꯥꯤ ꯑ ꯑꯣ ꯑꯗꯨꯗꯤ ꯃꯔꯤꯀꯣ
ꯍ ꯅꯪꯗꯤ
ꯑꯩꯈꯣꯏꯒꯤꯅ ꯃꯉꯉꯥ
ꯑꯣ
ꯅꯨꯄꯥ ꯅꯨꯄꯥ ꯃꯔꯤ ꯑꯩꯅ ꯅꯨꯄꯤ ꯏꯇꯣꯝꯗ
ꯑꯦ ꯂꯨꯁꯤꯕꯤ ꯑ ꯃ
ꯑꯣ ꯑꯩꯈꯣꯏꯁꯨ ꯅꯨꯄꯤ ꯇꯥꯡꯕꯗꯣ
ꯅꯪꯅ ꯂꯥꯁ ꯑꯣꯏꯕ꯭ꯔꯣ
ꯑꯩꯅ ꯃꯤꯇꯜ ꯃꯤꯇꯜꯗꯅꯦ ꯅꯨꯄꯥ ꯃꯌꯥꯝ ꯃꯔꯛꯇ ꯑꯩꯅ ꯆꯞꯄꯒ ꯃꯌꯥꯏꯗ ꯅꯨꯄꯤꯇꯣꯝꯗ ꯂꯩꯔꯤꯝꯅꯦ
ꯑꯍꯟꯗꯤ ꯀꯅꯥꯅꯣ ꯍꯣꯏꯅꯦ ꯑꯍꯟꯗꯤ ꯅꯨꯄꯥꯔꯣ
ꯍꯣꯏ ꯑ ꯃꯥꯇꯅꯤ ꯀ ꯅꯨꯨꯄꯥꯥ ꯍꯥꯏꯕ ꯏꯇꯣꯝꯗ ꯑꯩꯅ ꯃꯌꯥꯏꯗ ꯅꯨꯄꯤ ꯂꯦꯞꯄꯦꯕ ꯑꯩꯈꯣꯏꯗ ꯑꯅꯤ ꯏꯅꯥꯎ ꯅꯨꯄꯥ ꯑꯅꯤ ꯑꯩꯅ ꯃꯌꯥꯏ ꯅꯨꯄꯤ ꯑꯇꯣꯝꯗ ꯂꯦꯞꯄꯦꯕ
ꯑꯩ ꯄꯁꯥꯏ ꯀ
ꯅꯪ ꯅꯪ ꯂꯥꯁ ꯁꯨꯕ꯭ꯔꯣ ꯁꯦꯀꯦꯟ ꯁꯨꯕ꯭ꯔꯣ
ꯑꯩꯅ ꯆꯤꯛꯀꯦꯟ ꯁꯨꯕ ꯏꯌꯥꯝꯕ ꯑꯃ ꯂꯩꯌꯦ ꯑꯗꯨꯒ ꯏꯅꯥꯎꯅꯨꯄꯥ ꯑꯃ ꯂꯩꯑ ꯂꯥꯁ
ꯑꯩꯩꯅꯣ ꯄꯥꯝꯈ꯭ꯔꯣ ꯅꯨꯄꯤ ꯊꯤꯔꯕꯣ
ꯌꯥꯝꯕ꯭ꯔꯣ ꯅꯨꯄꯤ ꯊꯤꯗ꯭ꯔꯤꯗ ꯃꯥꯁꯨ ꯄꯥꯈꯪ ꯑꯣꯏꯗ꯭ꯔꯤꯗ
ꯑꯗꯨꯗꯤ ꯅꯪꯅ ꯇ꯭ꯋꯦꯟꯇꯤ ꯁꯚꯦꯟ ꯑꯣꯏꯔꯗꯤ ꯃꯥꯁꯦ ꯇ꯭ꯋꯦꯟꯇꯤ ꯅꯥꯏꯟ ꯁꯝꯊꯤꯡ ꯂꯩꯔꯝꯒꯗꯕ ꯃꯥ
ꯆꯨꯝꯃꯦ ꯆꯨꯝꯃꯦ ꯅꯪ ꯍꯥꯏꯕꯗ ꯌꯥꯝ ꯍꯥꯏꯩꯗꯤ ꯒ꯭ꯌꯥꯁ ꯇꯧꯔꯤꯅꯦ
ꯎꯝ
ꯕꯥꯅꯤ ꯀꯣꯏꯅꯔꯁꯤꯅ ꯑꯗꯨꯗꯤ
ꯑꯩꯣꯏ ꯇꯅꯤ ꯀꯅ ꯀꯣꯏꯅꯤ ꯀꯦ
ꯑꯩ ꯍꯣꯔꯦꯟ ꯇꯧꯔꯛꯀꯅꯤꯀꯣ ꯅꯣꯔꯃꯜ ꯀꯥꯎꯜꯗ ꯄꯥꯏꯈꯠꯂꯨꯀꯣ
ꯑ ꯍ ꯀꯍꯦ ꯑꯦꯅꯦ ꯅꯨꯅꯨꯡꯃ ꯍꯥꯏꯔꯒ
ꯅꯣꯏ ꯅꯨꯄꯤꯁꯤꯡꯁꯤꯦ ꯀꯗꯥꯏ ꯌꯥꯝ ꯍꯥꯏꯅꯩ ꯅꯣꯔꯃꯜ ꯀꯣꯜꯗꯗꯤ ꯐꯣꯟ ꯁꯨꯄꯥꯏ ꯄꯥꯏꯕꯤꯗꯦ ꯑꯗꯣ ꯁꯤꯒꯨꯝꯕꯗꯗꯤ ꯑꯗꯨꯝ ꯄꯥꯏꯕꯁ ꯍꯥꯏꯅꯤ
ꯈꯕ ꯑꯗꯨꯗꯣ ꯀꯩꯒꯤꯔ ꯍꯥꯏꯕ
ꯑꯗ ꯌꯥꯝꯅ ꯀꯣ ꯑꯗꯨꯗꯤ ꯃꯦ ꯇ ꯇꯧꯕꯅꯒꯣ
ꯑꯩꯕꯨ ꯑꯩꯕꯨ ꯑꯗꯨꯃꯥꯏꯅ ꯇꯧꯈ꯭ꯔꯅꯦ
ꯅꯪꯗꯤ ꯈꯪꯗꯦ ꯑꯗꯣ ꯑꯇꯣꯞꯄꯅ ꯄꯤꯗꯦ ꯑꯗꯨꯃꯥꯏꯅ ꯇꯧꯕ
ꯈꯪꯗꯦ ꯈꯪꯗꯦ ꯑꯩꯗꯤ ꯇꯧꯔꯥ ꯂꯣꯏꯔꯦ ꯀꯩꯅꯣ